ꯑꯣ ꯑꯧ ꯇꯥꯏꯌꯦ ꯇꯥꯔꯦ ꯇꯥꯔꯦ
ꯀꯩꯗꯧꯔꯝꯃꯤꯅꯣ
ꯑꯩ ꯁꯨꯝ ꯄꯣꯊꯥꯔꯝꯕꯅꯦ
ꯑꯣ
ꯎꯝ
ꯍꯥꯏ ꯀꯃꯥꯏ ꯇꯧꯔꯤꯒꯦ
ꯑꯁ ꯑꯗꯨꯝ ꯅꯨꯡꯉꯥꯏꯔꯤ ꯍꯥꯏꯕ ꯇꯥꯕꯅꯤꯅꯦ ꯋꯥꯏꯗꯤ ꯍꯥꯏ ꯌꯥꯗꯕꯅꯤꯅ
ꯅꯨꯡꯉꯥꯏꯒꯗꯕꯅꯤ ꯅꯨꯡꯉꯥꯏꯒꯗꯕꯅꯤ ꯍꯧꯖꯤꯛ ꯅꯨꯡꯉꯥꯏꯍꯧꯗꯅ ꯍꯥꯌꯦꯡ ꯅꯨꯄꯤ ꯊꯤꯔ ꯀꯥꯟ ꯅꯨꯡꯉꯥꯏꯌꯥ
ꯊꯤꯔꯀꯥꯟ ꯅꯨꯡꯉꯥꯏꯌꯥꯕ ꯅꯠ ꯃꯥꯅꯤ ꯃꯥꯅꯤ ꯖꯕꯣꯟꯒꯤ ꯃꯇꯝꯁꯤ ꯂꯣꯏꯁꯤꯜꯂꯥꯛꯇꯣꯔꯝꯅꯤꯅ ꯈꯔ ꯅꯨꯡꯉꯥꯏ ꯅꯨꯡꯉꯥꯏꯅ ꯂꯩꯍꯧꯗ꯭ꯔꯗꯤ
ꯑꯗꯨꯅꯦ
ꯑꯝ
ꯀꯩꯀꯩ ꯍꯣꯠꯅꯔꯤꯒꯦ
ꯍꯣꯠꯅꯔꯤꯒꯦ ꯑꯩꯁ ꯍꯧꯖꯤꯛꯁꯦ ꯊꯕꯛꯁꯤ ꯃꯆꯥꯥ ꯃꯆꯥ ꯍꯦꯛ ꯆꯦꯟꯕ ꯃꯌꯥꯝꯒꯤ ꯃꯔꯛꯇꯁꯨ ꯇꯤꯟꯅꯕ ꯃꯤꯔꯛ ꯇꯤꯟꯅꯕꯁꯨ ꯍꯣꯠꯅꯖꯔꯤꯕ ꯑꯗꯨ ꯌꯥꯝ ꯋꯥꯅ ꯆꯦꯟꯖ ꯆꯣꯡꯖꯗꯅ ꯀꯟꯅ ꯍꯣꯠꯅꯔꯤ ꯅꯪ ꯀꯃꯥꯏ ꯀꯃꯥꯏꯅ ꯄꯥꯜꯂꯤꯅꯣ ꯍꯧꯖꯤꯛꯀꯥꯟꯁꯤꯕꯣ ꯍꯜꯂꯣ ꯍꯜꯂꯣ ꯍꯜꯂꯣ ꯇꯥꯕ꯭ꯔꯣ ꯍꯥꯂꯣ
ꯇꯥꯗ꯭ꯔꯣ -ꯇꯥꯗ꯭ꯔꯣ ꯇꯥꯔꯕꯣ ꯑꯣ ꯑꯣ ꯑꯩꯖꯨ ꯉꯝꯅ ꯉꯝꯅꯕ ꯍꯣꯠꯅꯔꯤꯌꯦ ꯀꯟꯅ ꯃꯤꯔꯛ ꯇꯤꯟ ꯇꯤꯟꯗꯕꯗꯤ ꯌꯥꯗꯕꯅꯤꯅ ꯃꯤꯔꯛ ꯇꯤꯟꯅꯕ ꯍꯣꯠꯅꯕꯗ ꯑꯃꯗ ꯃꯨꯛꯆꯦꯟ ꯑꯃꯗ ꯃꯨꯛꯆꯦꯟ
ꯎꯝ
ꯈꯪꯗꯦ ꯀꯔꯤꯕꯨ ꯑꯣꯏꯔꯛꯀꯗꯧꯔꯤꯕꯅꯣ ꯇꯨꯡꯗ
ꯎꯝ ꯀꯩ -ꯀꯩ ꯑꯦꯛꯖꯥꯝ ꯅꯨꯡꯖꯥꯝ ꯀꯩ ꯀꯩ ꯄ꯭ꯔꯤꯄꯔꯦꯁꯟ ꯀꯝꯄꯤꯇꯤꯇꯤꯞ ꯑꯦꯛꯖꯥꯝꯒꯤ ꯌꯥꯡꯂꯤ ꯀꯃꯥꯏ ꯀꯃꯥꯏꯅ ꯄ꯭ꯔꯤꯄꯦꯔꯦꯁꯟ ꯇꯧꯗꯅ ꯈꯣꯠꯇꯅ ꯇꯧꯅꯔꯤꯕ꯭ꯔꯣ
ꯇꯧꯋꯦ ꯌꯥꯝ ꯀꯥꯟꯅ ꯆꯥꯎꯕꯗꯤ ꯇꯧꯗ꯭ꯔꯤ ꯑꯩꯗꯣ ꯇꯨꯏꯁꯥꯟ ꯃꯆꯥ ꯃꯁꯨ ꯈꯔ ꯌꯥꯎꯔꯤꯌꯦ ꯑꯗꯨꯗꯨꯒ ꯑꯦꯛꯖꯥꯝ ꯃꯆꯥ ꯆꯥ ꯑꯩꯈꯣꯏꯒꯤ ꯑꯦꯁ ꯑꯦꯁꯁꯤꯅ ꯂꯧꯕ ꯁꯤ ꯖꯤ ꯑꯦꯜ ꯒꯨꯝꯕ ꯑꯗꯒꯤ ꯁꯤ ꯄꯤ ꯑꯣ ꯒꯨꯝꯕ ꯑꯗꯨꯃꯥꯏꯅ ꯈꯔ ꯇꯧꯔꯤꯌꯦ ꯕꯦꯡꯀꯤꯡꯒꯨꯝꯕꯒꯤ ꯈꯔ -ꯈꯔ ꯇꯧꯔꯤ
ꯎꯝ ꯌꯥꯏꯗ ꯑꯗꯨꯁꯨ ꯑꯗꯨꯝ ꯑꯗꯨꯝ ꯕꯤ ꯒ꯭ꯔꯦꯗꯀꯨꯝꯕꯗꯤ ꯑꯣꯏꯔꯝꯒꯅꯤ ꯂꯣꯏꯅ
ꯎꯝ
ꯎꯝ ꯎꯝ ꯈꯔ ꯒꯔ ꯑꯗꯨꯝ ꯅꯨꯡꯉꯥꯏꯕ ꯀꯩꯅꯣ ꯉꯥꯛꯇꯅꯤꯗ ꯊꯕꯛꯁꯤ ꯇꯧꯕꯨ ꯇꯧꯒ꯭ꯔꯗꯤꯀꯣ ꯁꯦꯟꯐꯝ ꯑꯃ ꯁꯦꯟꯐꯝ ꯑꯃ ꯈꯪꯅ ꯂꯥꯛꯑꯀꯥꯟꯗ ꯋꯥꯈꯜ ꯊꯣꯛꯂꯛꯀꯅꯦꯕ ꯑꯗꯩ ꯑꯇꯣꯞ ꯑꯇꯣꯞꯄ ꯂꯝꯕꯤ ꯀꯩꯀꯩ ꯄꯥꯏꯈꯠꯄ ꯌꯥꯒꯦꯗꯣ ꯇꯞ ꯇꯞꯅ ꯑꯗꯨꯝ ꯊꯣꯛꯂꯛꯀꯅꯦꯕ
ꯎꯝ ꯍꯥꯏꯗꯤ ꯑꯩꯈꯣꯏ- ꯑꯩꯈꯣꯏ ꯃꯤꯑꯣꯏꯕꯅ ꯂꯥꯏꯛ ꯇꯝꯃꯤꯖꯦ ꯑꯇꯩꯒꯤ ꯑꯝꯇ ꯅꯠꯇꯦꯕ ꯂꯣꯏꯔꯛꯄꯗꯗꯤ ꯄꯩꯁꯥ ꯇꯥꯟꯅꯕꯅꯦꯕ ꯑꯩꯈꯣꯏꯅ ꯂꯥꯏꯔꯤꯛ ꯇꯥꯝꯃꯤꯖꯦ ꯁꯦꯡꯅ ꯍꯥꯏꯔꯕꯗ
ꯄꯩꯁꯥ- ꯄꯩꯁꯥ ꯊꯣꯛꯅꯕ ꯂꯝꯕꯤ ꯊꯤꯕ ꯑꯍꯩꯕ ꯍꯥꯏꯇꯥꯔꯦꯅꯦ ꯊꯕꯛ ꯉꯥꯛꯇꯅ ꯅꯠꯇ꯭ꯔꯁꯨ ꯑꯇꯣꯞꯄ ꯂꯥꯝꯕꯤꯗꯒꯤ ꯀꯃꯥꯏꯅ ꯑꯩ ꯍꯤꯡꯕ ꯉꯥꯝꯅꯕ ꯏꯔꯣꯝꯗꯣꯝ ꯂꯦꯞꯄ ꯉꯥꯝꯅꯕ ꯊꯕꯛ ꯍꯥꯏꯇꯥꯔꯦꯅꯦ ꯃꯤꯗ ꯀꯩꯅꯣꯗ ꯃꯤ ꯑꯃ ꯑꯇꯩ ꯑꯇꯩꯗ ꯀꯥꯏꯍꯟꯗꯕꯤꯗ ꯑꯩꯒꯤ ꯃꯌꯥꯝꯁꯨ ꯄꯨꯟꯅ ꯆꯥꯎꯈꯠꯃꯤꯟꯅꯕ ꯑꯩꯁꯨ ꯐꯕ ꯏꯁꯥꯁꯨ ꯐꯍꯟꯕ ꯃꯤꯁꯨ ꯐꯍꯟꯕ ꯑꯗꯨꯃꯥꯏꯅ ꯍꯣꯠꯅꯕ ꯉꯝꯕꯗꯨꯅꯦꯕ
ꯎꯝ
ꯑꯝ ꯍꯣꯏ ꯊꯕꯛꯀꯨꯝꯕ ꯇꯧꯒ꯭ꯔꯒꯅ ꯊꯕꯛꯀꯤ ꯃꯌꯥꯝ ꯑꯃ ꯍꯥꯏꯗꯤ ꯀꯥꯟꯅꯕ ꯃꯥꯒꯤ ꯂꯩꯖꯔꯝꯃꯅꯤ ꯍꯥꯏ ꯇꯥꯔꯦ ꯁꯤꯁꯇꯦꯝ ꯑꯃ ꯃꯣꯏꯁꯤ ꯇꯦꯝ ꯑꯃ ꯂꯩꯈ꯭ꯔꯝꯅꯤꯅ ꯑꯗꯨꯅ ꯊꯕꯛꯀꯤ ꯇꯧꯕꯒꯤꯁꯨ ꯀꯥꯟꯅꯕ ꯃꯌꯥꯝ ꯂꯩ ꯑꯗꯒꯤ ꯑꯦ ꯊꯕꯛ ꯇꯧꯗ꯭ꯔꯦ ꯍꯥꯏꯔꯒ ꯑꯩꯈꯣꯏ ꯅꯤꯡꯍꯟꯅꯕ ꯇꯧꯔ ꯅꯤꯡꯍꯟꯅꯕ ꯌꯥꯗꯦ ꯍꯥꯏꯇꯥꯔꯦꯅꯦ ꯑꯗꯨꯝ ꯍꯣꯠꯅꯕ ꯀꯩꯀꯩ ꯄ꯭ꯂꯥꯟ ꯀꯩꯀꯩ ꯃꯈꯥ ꯇꯥꯔꯛꯄꯁꯤꯗ ꯀꯩ ꯀꯩ ꯀꯃꯥꯏ ꯀꯃꯥꯏꯅ ꯇꯧꯒꯦꯅ ꯈꯜꯂꯤꯅꯣ
ꯈꯪꯗꯦ ꯍꯧꯖꯤꯛꯁꯦ ꯊꯕꯛ ꯃꯆꯥ ꯑꯃ ꯇꯧꯁꯜꯂꯒ
ꯑꯥ
ꯍꯧꯖꯤꯛꯁꯦ ꯊꯕꯛ ꯇꯧꯕꯅ ꯍꯦꯛꯇ ꯄꯩꯁꯥ ꯄꯥꯏꯕ ꯅꯠꯇꯦꯕ ꯍꯧꯖꯤꯛꯁꯦꯀꯣ ꯍꯧꯖꯤꯛꯀꯤ ꯃꯇꯝꯁꯤꯗꯗꯤ ꯌꯥꯝ ꯂꯨꯔꯦꯕ ꯆꯨꯝꯃꯦ ꯎꯝ ꯃꯠꯇ ꯑꯩꯈꯣꯏꯒꯤ ꯃꯅꯤꯄꯨꯔꯁꯤꯗ ꯍꯥꯏ ꯇꯥꯔꯦꯅꯦꯀꯣ ꯑꯩꯈꯣꯏꯒꯤ ꯁꯃꯥꯖꯁꯤꯗ ꯑꯩꯈꯣꯏꯒꯤ ꯆꯠꯅꯔꯤꯁꯦ ꯄꯩꯁꯥꯕꯨ ꯄꯥꯏꯔꯗꯤ ꯄꯋꯥꯔ ꯂꯩ
ꯄꯋꯥꯔ ꯂꯩ ꯎꯝ
ꯑꯗ ꯑꯗꯨꯗꯨꯅ ꯍꯧꯖꯤꯛꯁꯦ ꯄꯩꯁꯥ ꯄꯥꯏꯗ ꯌꯥꯗꯕꯅꯤ ꯑꯩꯅ ꯈꯜꯂꯤꯁꯦ ꯑꯗꯨꯗꯨꯅ
ꯃꯥꯅꯦ ꯃꯥꯅꯦ ꯄꯩꯁꯥ ꯌꯥꯎꯗ ꯌꯥ ꯌꯥꯗꯕ ꯑꯣꯏꯕ ꯃꯇꯝꯁꯦ ꯄꯩꯁꯥꯒꯤ ꯏꯔꯥ ꯑꯣꯏꯕ
ꯃꯥꯟꯅꯦ
ꯍꯦꯛꯇ ꯐꯠꯇꯅ ꯁꯤꯖꯤꯟꯅꯅꯩ ꯍꯥꯏꯕꯒꯤ ꯅꯠꯇꯕꯀꯣ
ꯍꯣꯏ ꯅꯠꯇꯦ ꯅꯠꯇꯦ ꯐꯠꯇꯅ ꯈꯣꯠꯇꯅ ꯇꯧꯅꯤ ꯍꯥꯏꯕꯒꯤ ꯅꯠꯇꯕ ꯁꯨꯝ ꯌꯦꯡꯉꯨ ꯁꯨꯝ ꯌꯦꯡꯉꯣꯕ ꯍꯥꯏꯗꯤ ꯄꯩꯁꯥ ꯌꯥꯎꯗꯅ ꯀꯔꯤꯝꯇ ꯇꯧꯕ ꯌꯥꯗꯦ ꯍꯧꯖꯤꯛꯁꯦ ꯑ ꯆꯥꯎꯈꯠꯂꯛꯄꯒꯤ ꯃꯇꯨꯡꯏꯟꯅ ꯑꯩꯈꯣꯏꯖꯦ ꯂꯥꯏꯅꯥ ꯇꯤꯟꯅꯥꯖꯦ ꯃꯊꯣꯡ ꯃꯔꯝ ꯈꯪꯗꯕ ꯌꯥꯝ ꯁꯥꯊꯤ ꯁꯥꯊꯤꯕ ꯌꯥꯝ ꯅꯥꯔꯦꯕ ꯁꯤꯁꯦ ꯍꯌꯦꯡ ꯑꯩꯈꯣꯏꯅ ꯑꯩꯈꯣꯏꯅ ꯍꯤꯡꯅꯕ ꯍꯣꯠꯅꯕꯗ ꯄꯩꯁꯥ ꯆꯪꯉꯦꯕ
ꯃꯥꯅꯦ ꯃꯌꯥꯝꯗꯨ ꯊꯦꯡꯅꯅꯕ ꯍꯣꯠꯅꯕꯗ ꯍꯥꯏꯇꯥꯔꯦꯅꯦ
ꯎꯍꯨꯝ
ꯎꯝ
ꯑꯗꯨꯅ ꯑꯩꯅ ꯍꯧꯖꯤꯛ ꯈꯜꯂꯤꯁꯦ ꯊꯕꯛ ꯃꯆꯥ ꯑꯃ ꯌꯥꯝ ꯆꯥꯎꯗ ꯆꯥꯎꯗ꯭ꯔꯁꯨ ꯀꯩꯁꯨ ꯀꯥꯏꯗꯦ ꯊꯥ ꯑꯃꯒꯤ ꯈꯔ ꯈꯔ ꯂꯥꯛꯄꯗꯣ ꯑꯗꯨꯗꯨ ꯇꯧꯔꯒ ꯀꯥꯕꯥꯔ ꯃꯆꯥ ꯃꯆꯥ ꯈꯔ
ꯃꯥꯅꯤ ꯃꯥꯅꯤ ꯃꯥꯅꯤ ꯁꯥꯏꯠꯇ ꯕꯤꯖꯤꯅꯦꯁꯁꯨ ꯇꯧꯕ ꯕꯤꯖꯤꯅꯦꯁ ꯃꯈꯜ ꯃꯈꯜ ꯑꯗꯩ ꯑꯦꯟꯇꯔꯄ꯭ꯔꯤꯅꯔ ꯑꯗꯩ ꯃꯈꯟ ꯃꯈꯟ ꯍꯥꯏꯇꯥꯔꯦ ꯄꯩꯁꯥ ꯊꯣꯛꯄ ꯌꯥꯕ ꯏꯟꯀꯝ ꯖꯦꯅꯦꯔꯦꯠ ꯇꯧꯕ ꯌꯥꯕ ꯏꯟꯀꯝ ꯁꯣꯔꯁꯁꯦ ꯑꯃꯈꯛꯇꯗꯩ ꯂꯥꯛꯍꯟꯕ ꯅꯠꯇꯕ ꯍꯥꯏꯇꯥꯥꯔꯦꯅꯦ ꯏꯟꯀꯝ ꯁꯣꯔꯁꯁꯦ ꯃꯔꯤ ꯃꯉꯥ ꯂꯩꯍꯟꯕ ꯄꯩꯁꯥ ꯄꯥꯏꯒꯦꯗꯤ ꯏꯟꯀꯝ ꯁꯣꯔꯁ ꯌꯥꯝꯍꯟꯕ ꯑꯃ ꯆꯪꯉꯦꯕ ꯎꯝ ꯑꯗꯨꯅ ꯑ ꯑꯃꯈꯛ ꯇꯗꯒꯤ ꯂꯥꯛꯑꯒ ꯀꯩꯅꯣ ꯇꯧꯅꯤ ꯍꯥꯏꯗꯨꯗꯤ ꯌꯥꯗ꯭ꯔꯦ ꯅꯍꯥꯟꯋꯥꯏꯒꯤ ꯋꯥꯈꯜ ꯑꯣꯏꯔꯦꯕ ꯍꯧꯖꯤꯛ ꯇꯤ ꯊꯕꯛ ꯇꯧꯅ ꯇꯧꯅ ꯑꯩ ꯑꯩꯅ ꯍꯥꯏꯗꯤ ꯃꯜꯇꯤꯄꯜ ꯇꯥꯛꯁ ꯍꯥꯏꯇꯥꯔꯦꯅꯦ ꯃꯈꯜ ꯃꯈꯜ ꯑꯇꯣꯞ ꯑꯇꯣꯞꯄ ꯊꯕꯛ ꯃꯌꯥꯝ ꯑꯃ ꯄꯥꯏꯈꯠꯅꯕꯉꯥꯏ ꯋꯥꯈꯜ ꯈꯟꯕ ꯃꯇꯝ ꯑꯣꯏꯔꯦꯕ ꯍꯧꯖꯤꯛꯇꯤ ꯇꯨꯝꯅ ꯇꯨꯝꯅ ꯄꯩꯁꯥ ꯂꯥꯛꯅꯕ ꯍꯥꯏꯇꯥꯥꯔꯦ
ꯑꯥ ꯑꯗꯒꯤ ꯑꯩꯅ ꯍꯧꯖꯤꯛ ꯈꯜꯂꯤꯁꯦ ꯏꯃꯥ ꯏꯃꯥ ꯕꯕꯥꯁꯨ ꯁꯣꯟꯖꯜꯂꯛꯑꯦꯕ ꯍꯧꯖꯤꯛꯁꯦ ꯑꯗꯨꯗꯨꯅꯥ ꯍꯥꯏꯗꯤ ꯊꯕꯛ ꯑꯀꯟꯕꯁꯦ ꯁꯨꯕꯗꯣ ꯃꯣꯏꯁꯨ ꯍꯧꯖꯤꯛꯇꯤ ꯑꯍꯟ ꯑꯣꯏꯁꯜꯂꯕꯅꯤꯅ
ꯄꯣꯊꯥꯕꯩ ꯃꯇꯝ ꯌꯧꯔꯛꯑꯕꯅꯦꯕ
ꯑ ꯑꯗꯨꯗꯨꯅ ꯑꯩꯈꯣꯏ ꯑꯗꯨꯋꯥꯏꯗ ꯗꯨꯀꯥꯟ ꯑꯃ ꯀꯩ ꯑꯃ ꯍꯥꯡꯇꯣꯛꯑꯒ ꯃꯣꯏꯅ ꯅꯨꯡꯇꯤꯒꯤ ꯑꯣꯏꯅ ꯈꯔ ꯈ ꯗꯤꯜ ꯂꯦꯟꯕ ꯑꯣꯏꯅ ꯍꯥꯏ ꯇꯥꯔꯦꯅꯦ
ꯎꯝ
ꯑꯗꯨꯝꯃꯥꯏꯅ ꯈꯔ ꯈꯔ ꯁꯨꯝ ꯐꯝꯍꯜꯂꯒ ꯃꯁꯥꯗꯨꯖꯨ ꯌꯨꯝꯗ ꯁꯨꯝ ꯇꯨꯝꯖꯟꯗꯅ ꯐꯝꯖꯟꯗꯅ ꯂꯩꯞꯗꯨꯖꯨ ꯕꯣꯔꯤꯡ ꯆꯨꯏꯗꯅ
ꯃꯥꯅꯦ ꯃꯥꯅꯦ ꯃꯥꯅꯦ ꯃꯥꯅꯦ
ꯎꯝ ꯑꯗꯨꯗꯨꯅ ꯑꯗꯨꯃꯥꯏ ꯅ ꯈꯔ ꯃꯣꯏꯒꯤꯖꯨ ꯈꯔ ꯑꯗꯨꯝꯃꯥꯏꯟ ꯇꯧꯕꯤꯒꯦ ꯑꯗꯨꯒ ꯑꯩꯒꯤꯖꯨ ꯑꯇꯣꯞꯄ ꯀꯔꯕꯥꯔ ꯀꯩ ꯀꯩꯅꯣ ꯌꯦꯡꯕ ꯌꯥꯕ ꯈꯔꯖꯨ ꯌꯦꯡꯖꯟꯒꯦꯅ ꯍꯧꯖꯤꯛꯁꯦ
ꯍꯧꯖꯤꯛꯁꯦ ꯈꯔ ꯈꯔ ꯌꯦꯡꯕ
ꯇꯝꯒꯦꯅ ꯈꯔ ꯈꯔ ꯇꯧꯔꯤꯌꯦ
ꯌꯥꯏ ꯌꯥꯏ ꯍꯣꯠꯅꯕ ꯂꯦꯞꯄ ꯌꯥꯗꯦ ꯍꯥꯏꯗꯤ ꯂꯦꯞꯄꯨ ꯂꯦꯞꯇ꯭ꯔꯕ ꯑꯗꯨꯗꯤ ꯂꯝꯕꯤ ꯑꯗꯨꯝ ꯂꯥꯛꯑꯦ ꯍꯥꯏꯇꯥꯔꯦꯅꯦ ꯍꯥꯏꯗꯤ ꯍꯦꯛ ꯂꯦꯞꯄ ꯐꯝꯃꯒ ꯂꯩꯊꯣꯛꯑꯗꯤ ꯄꯤꯔꯛꯑꯣꯏꯕ ꯂꯛ ꯑꯣꯏꯔꯁꯨ ꯀꯩ ꯑꯣꯏꯔꯁꯨ ꯂꯥꯛꯑꯣꯏꯕ ꯑ ꯍꯦꯛ ꯆꯦꯟꯕ ꯀꯣꯏꯆꯦꯟ ꯆꯦꯟꯕ ꯂꯦꯞꯇꯕꯤꯗ ꯑꯃ ꯊꯕꯛ ꯑꯃ ꯇꯧꯕ ꯑꯣꯏꯔꯣ ꯀꯩꯅꯣ ꯁꯣꯏꯔꯁꯨ ꯑꯦꯛꯁꯄꯔꯦꯟꯁ ꯂꯩꯗꯣꯏꯅꯤ ꯍꯧꯗꯕ ꯇꯧꯗꯕꯗꯨꯅꯦꯕ ꯁꯣꯏꯔꯤꯗꯤ ꯍꯦꯛ ꯇꯧꯔꯀꯥꯟꯗ ꯁꯣꯏꯕꯗꯤ ꯀꯩꯝ ꯀꯥꯏꯗꯦꯕ
ꯀꯩꯝ ꯀꯥꯏꯗꯦ
ꯑꯗꯨ ꯑ ꯑꯦꯛꯁ ꯄꯔꯦꯟꯁ ꯑꯣꯏꯗꯣꯏꯅꯦ ꯑꯗꯨꯅ ꯑꯦꯛꯁꯄꯔꯦꯟꯁ ꯑꯣꯏꯔꯀꯥꯟꯗ ꯃꯊꯪ ꯑꯃꯨꯛ ꯇꯧꯀꯥꯟꯗꯗꯤ ꯁꯣꯏꯔꯣꯏꯗ꯭ꯔꯤꯅꯦꯕ ꯑꯗꯨꯝꯃꯥꯏꯅ ꯃꯌꯥꯝ ꯋꯥꯈꯜꯗꯣ ꯆꯥꯎꯊꯣꯛꯑꯒ ꯃꯤ ꯍꯥꯏꯗꯤ ꯅꯤꯡꯍꯟꯅꯕ ꯃꯌꯥꯝꯁꯨ ꯂꯩ ꯑꯗꯒꯤ ꯍꯦꯛ ꯑꯩꯅ ꯑꯃꯨꯛ ꯇꯧꯔꯗꯤ ꯑꯗꯨ ꯁꯣꯏꯒ꯭ꯔꯗꯤ ꯃꯥ ꯍꯟꯕ ꯑꯗꯨ ꯌꯥꯗꯦ ꯑꯩꯅ ꯄꯥꯝꯃꯤꯕ ꯇꯥꯔꯒꯦꯠꯇꯨ ꯐꯪꯗ꯭ꯔꯤꯕꯣꯛ ꯍꯥꯏꯗꯤ ꯑꯗꯨꯝ ꯂꯦꯞꯇꯅ ꯇꯧꯕ ꯑꯃꯗꯤ ꯆꯪꯉꯤ ꯍꯥꯏꯇꯥꯔꯦꯅꯦ ꯑꯗꯨꯝꯕ ꯈ꯭ꯋꯥꯏ ꯃꯥꯏ ꯄꯥꯛꯄ ꯃꯌꯥꯝ ꯍꯥꯏꯖꯤ ꯍꯥꯏꯗꯤ ꯃꯥꯏꯊꯤꯔꯁꯨ ꯑꯗꯨꯝ ꯑꯗꯨꯝ ꯍꯟꯖꯤꯟ ꯍꯟꯖꯤꯟ ꯑꯗꯨꯝ ꯍꯥꯏꯗꯤ ꯃꯥ ꯀꯩꯅꯣ ꯇꯧꯖꯤꯟꯕ ꯍꯥꯏꯇꯥꯥꯔꯦꯅꯦ ꯂꯦꯞꯄ ꯂꯩꯇꯕ ꯍꯥꯏꯇꯥꯥꯔꯦꯅꯦ ꯃꯥ‌ ꯍꯜꯂꯒ ꯃꯥꯏ ꯍꯜꯂꯒ ꯆꯦꯟꯕ ꯅꯠꯇꯕ ꯑꯗꯨꯝ ꯉꯝꯅꯕ ꯊꯦꯡꯅꯕꯗꯨꯅꯦꯕ ꯃꯥꯏ ꯄꯥꯛꯄꯩ ꯂꯝꯕꯤ ꯑꯣꯏ ꯂꯩꯔꯝꯃꯤꯁꯤ
ꯎꯝ ꯍꯥꯏꯗꯤ ꯕꯤꯗꯤꯅ ꯑꯩꯉꯣꯟꯗ ꯐꯅ ꯅꯪ ꯑꯆꯧꯕ ꯃꯤ ꯑꯃ ꯑꯣꯏꯌꫭꯅ ꯇꯝꯃꯖꯨ ꯑꯩꯅ ꯍꯣꯠꯅꯗ꯭ꯔꯒꯗꯤ ꯑꯗꯨꯅꯦ ꯑꯗꯨ ꯀꯩꯁꯨꯝ ꯑꯣꯏꯔꯣꯏꯗꯣꯏꯅꯦ ꯑꯗꯨꯗꯨꯅ ꯍꯣꯠꯅꯕ ꯍꯥꯏꯖꯤꯗꯤ ꯂꯦꯞꯄ ꯁꯨꯡꯌꯥ ꯌꯥꯗꯦ
ꯍꯣꯠꯅꯕꯕꯨ ꯀꯜꯂꯗꯤ ꯑꯗꯨꯝ ꯍꯥꯏꯗꯤ ꯐꯪꯗꯣꯏꯅꯦ ꯍꯥꯏꯇꯥꯔꯦ ꯂꯝꯕꯤ ꯑꯝꯗꯤ ꯑꯗꯨꯝ ꯂꯥꯛꯀꯅꯦ ꯍꯥꯏ ꯇꯥꯔꯦꯅꯦ ꯑꯩꯒꯤ ꯄꯤꯖꯕ ꯑꯗꯒꯤ ꯑꯩꯒ ꯆꯥꯟꯅꯕ ꯍꯥꯏꯗꯤ ꯑꯩꯅ ꯇꯧꯔꯤꯕꯗꯨꯒꯤ ꯐꯣꯜ ꯍꯥꯏꯇꯥꯥꯔꯦꯅꯦ ꯐꯪꯗ ꯌꯥꯄꯣꯟꯇꯦꯕ ꯁꯤꯗꯤ
ꯌꯥꯕ ꯅꯠꯇꯦ ꯌꯥꯕ ꯅꯠꯇꯦ
ꯑꯗꯩ ꯃꯤ ꯃꯤꯒꯤ ꯄꯨꯟꯁꯤ ꯍꯥꯏꯖꯤ ꯑꯀꯥ ꯑꯀꯨꯝ ꯂꯣꯏ ꯂꯩꯔꯤꯅꯤ ꯍꯥꯏꯗꯤ ꯑꯩꯒꯤ ꯑꯩꯅ ꯍꯧꯖꯤꯛ ꯀꯩꯝ ꯂꯩꯇꯦ ꯍꯥꯏꯕꯗ ꯑꯗꯨꯝ ꯂꯩꯇꯅ ꯂꯩꯅꯤ ꯍꯥꯏꯕ ꯂꯩ ꯇꯦꯕ ꯑꯃꯨꯛ‌ ꯂꯩꯔꯛ ꯀꯅꯤ ꯑꯗꯒꯤ ꯑꯩꯅ ꯍꯦꯛ ꯂꯩꯔꯦꯅ ꯑꯩꯅ ꯂꯥꯏꯊꯣꯛꯎꯕ ꯃꯇꯝꯗꯨꯗ ꯑꯃꯨꯛ ꯃꯥꯡꯒꯤꯅꯤ ꯑꯩꯒꯤ ꯉꯥꯛꯇ ꯅꯠꯇꯦ ꯍꯥꯏꯇꯥꯔꯦ ꯁꯤꯗꯤ ꯁꯨꯝ ꯔꯥꯎꯟ ꯆꯠꯅꯔꯒ ꯂꯩꯕ ꯄꯣꯠꯅꯦꯕ
ꯃꯥꯟꯅꯦ ꯃꯥꯟꯅꯦ
ꯑꯩ ꯑꯗꯨꯝ ꯑꯩꯉꯣꯟꯗ ꯂꯩꯌꯨ ꯇꯨꯡꯉ ꯂꯩꯌꯨ ꯍꯥꯏꯕꯗꯨ ꯌꯥꯗꯦꯕ
ꯌꯥꯗꯦ ꯌꯥꯗꯦ
ꯎꯝ
ꯑꯗꯩ ꯍꯧꯖꯤꯛꯁꯦ ꯌꯥꯝ ꯂꯨꯔꯦꯅꯦ ꯎꯝ ꯃꯤ ꯑꯃꯅ ꯃꯤ ꯑꯃꯁꯦ ꯊꯥꯖꯕ ꯌꯥꯗꯦꯕ
ꯍꯦꯛꯇ ꯍꯥꯠꯇꯣꯛꯑ ꯊꯝꯕꯤꯔꯝꯃꯦꯕ ꯍꯦꯛꯇ ꯑꯗꯨꯗꯨꯅ ꯃꯤ ꯄꯨꯟ ꯇꯥꯔꯒꯁꯨ ꯍꯩꯅ ꯁꯤꯡꯅ ꯄꯨꯟꯕ ꯑꯃ ꯗꯔꯀꯥꯔ ꯂꯩꯌꯦꯕ
ꯃꯥꯅꯦ ꯃꯥꯅꯦ ꯌꯥꯝ ꯂꯨꯕ ꯃꯇꯝ ꯍꯥꯏꯗꯤ ꯀꯝꯄꯤꯇꯤꯁꯟꯒꯥꯁꯤ ꯈꯔ ꯈꯔ ꯋꯥꯡꯈꯠꯂꯛꯄ ꯄ ꯑꯗꯨꯅ ꯃꯤ ꯃꯈꯩꯁꯤ ꯍꯣꯏ ꯃꯥ ꯄꯨꯛꯆꯦꯜ ꯄꯤꯛꯄꯒꯤ ꯆꯥꯎꯕꯒꯤ ꯑꯗꯨꯝꯕꯒꯤ ꯀꯩꯅꯣꯗꯨꯗ ꯌꯥꯝ ꯀꯟꯅ ꯇꯧꯗ꯭ꯔꯁꯨ ꯃꯤ ꯃꯈꯩꯁꯦ ꯍꯥꯏ ꯇꯥꯔꯦ ꯉꯝꯅ ꯉꯝꯅꯕ ꯃꯥꯒꯤ ꯃꯥꯒꯤ ꯊꯣꯛꯄ ꯂꯩꯔꯤ ꯂꯩꯔꯤꯕ ꯀꯟꯗꯤꯁꯟꯁꯤꯅꯁꯨ ꯑꯣꯏꯍꯜꯂꯛꯄ ꯃꯤ ꯃꯈꯩꯁꯤꯗ ꯍꯥꯏꯇꯥꯔꯦꯅꯦ ꯃꯥ ꯉꯝꯅ ꯉꯝꯅꯕ ꯃꯥꯏ ꯃꯥꯏ ꯊꯣꯛꯄ ꯇꯧꯅꯕꯒꯤ ꯃꯤꯒꯤ ꯁꯣꯏꯕ ꯉꯥꯝꯕ ꯎꯗꯕꯤꯗ ꯃꯌꯥꯝꯁꯨ ꯌꯥꯎꯔꯤꯕꯅꯤ ꯑꯗꯨ ꯃꯌꯥꯝꯗꯣ ꯑꯦ ꯁꯨꯃꯥꯏꯅ ꯊꯣꯔꯛ ꯄ ꯌꯥꯏ ꯑꯩꯈꯣꯏ ꯁꯨꯃꯥꯏꯅ ꯑꯣꯏꯔꯛꯄ ꯌꯥꯏ ꯍꯥꯏꯅ ꯍꯥꯟꯅꯗꯒꯤ ꯈꯪꯉꯒ ꯑꯩꯅ ꯑꯗꯨꯒꯤ ꯄꯣꯠꯇꯨꯗ ꯄ꯭ꯔꯤꯄꯦꯔꯦꯁꯟ ꯇꯧꯔꯒ ꯍꯥꯏꯇꯥꯔꯦꯅꯦ ꯑꯩꯅ ꯈ꯭ꯋꯥꯡꯆꯦꯠ ꯂꯥꯛꯂꯒ ꯍꯥꯏꯇꯥꯔꯦꯅꯦ ꯑꯩꯁꯦ ꯑꯦ ꯁꯨꯃꯥꯏ ꯁꯨꯃꯥꯏ ꯑꯣꯏꯔꯛꯑꯁꯨ ꯑꯩ ꯁꯨꯃꯥꯏꯅ ꯊꯦꯡꯅꯒꯅꯤ ꯍꯥꯏꯕ ꯄꯣꯠ ꯃꯈꯩꯗꯣ ꯍꯥꯟꯅ ꯗꯒꯤ ꯁꯦꯝꯗꯣꯛꯑ ꯊꯝꯗ ꯌꯥꯗꯦ ꯍꯥꯏꯇꯥꯥꯔꯦꯅꯦ
ꯍꯥꯏꯗꯤ ꯍꯧꯖꯤꯛꯁꯦ ꯇꯁꯦꯡꯅ ꯍꯥꯏꯔ ꯀꯥꯟꯗ ꯑꯩꯈꯣꯏꯁꯦ ꯀꯜꯂꯛ ꯌꯦꯡ ꯊꯤꯕꯅ ꯌꯥꯝꯕ ꯍꯦꯜꯂꯦꯕ ꯑꯗꯨ ꯍꯥꯏꯗꯤ ꯊꯕꯛ ꯇꯧꯖꯅꯤꯡꯕ ꯀꯌꯥ ꯑꯃ ꯑꯥ ꯍꯥꯏꯗꯤ ꯊꯕꯛ ꯇꯧꯖꯅꯤꯡꯕ ꯀꯌꯥ ꯌꯥꯝꯃꯦ ꯎꯝ ꯍꯥꯏꯗꯤ ꯊꯕꯛ ꯇꯧꯅꯤꯡꯕ ꯀꯌꯥ ꯑꯃ ꯀꯣ ꯃꯤꯒꯤ ꯃꯤꯅꯣꯛ ꯃꯩꯁꯥ ꯂꯥꯛꯀꯅꯤ ꯍꯥꯏꯅ ꯀꯤꯕꯗꯒꯤ ꯇꯧꯗꯕ ꯁꯨ ꯃꯌꯥꯝ ꯀꯣꯡꯒꯥꯏ ꯑꯃ ꯌꯥꯎꯔꯤꯅꯦ
ꯃꯥꯅꯦ
ꯁꯤꯒꯨꯝꯕꯁꯦ ꯇꯁꯦꯡꯅꯗꯤ ꯐꯠꯇꯤ ꯐꯠꯇꯦ ꯁꯨꯃꯥꯏꯅ ꯇꯧꯕꯁꯦ ꯍꯥꯏꯗꯤ ꯀꯂꯛ ꯌꯦꯡꯊꯤꯕꯁꯤ ꯀꯔꯤꯝ ꯀꯥꯟꯅꯗꯦꯕ ꯃꯥ ꯑꯃ ꯐꯔꯛꯄ ꯍꯥꯏꯁꯦ ꯍꯌꯦꯡ ꯑꯩꯉꯣꯟꯗꯁꯨ ꯀꯥꯟꯅꯔꯛꯇꯣꯏꯅꯦꯕ ꯑꯗꯨꯒꯨꯝꯕꯒꯤ ꯀꯣꯛꯁꯦ ꯀꯩꯝꯇ ꯆꯦꯟꯅꯗ꯭ꯔꯦ ꯍꯧꯖꯤꯛꯁꯦ ꯁꯦꯡꯅ ꯍꯥꯏꯔ ꯀꯥꯟꯗ
ꯍꯧꯖꯤꯛꯁꯤ ꯏꯟꯈꯠꯅꯕꯩ ꯋꯥꯈꯜꯖꯦ ꯌꯥꯝ ꯂꯩꯇꯕ
ꯑꯥ
ꯑꯃꯅ ꯑꯃ ꯏꯟꯈꯠꯅꯔꯗꯤ ꯑꯩꯈꯣꯏ ꯂꯣꯏꯅ ꯐꯗꯣꯏꯅꯤ ꯑꯃꯅ ꯈꯨꯗꯥꯡ ꯄꯥꯏꯔ ꯆꯤꯡꯈꯠ ꯈꯠꯅꯔꯗꯤ ꯑꯩꯈꯣꯏ ꯂꯣꯏ ꯐꯝꯃꯤꯟꯅꯕ ꯂꯣꯏ ꯌꯥꯏꯑꯦꯕ
ꯎꯝ
ꯑꯗꯨꯗ ꯍꯥꯏꯗꯤ ꯑꯩꯈꯣꯏ ꯂꯣꯏꯅ ꯐꯃꯤꯟꯅꯕ ꯌꯥꯗꯦ ꯍꯥꯏꯕ ꯄꯣꯠ ꯑꯝꯇ ꯂꯩ ꯇꯦ ꯍꯥꯏ ꯇꯥꯔꯦꯅꯦ ꯂꯣꯏꯅ ꯂꯩꯃꯤꯟꯅꯩ ꯂꯣꯏ ꯐꯃꯤꯟꯅꯕ ꯌꯥꯕ ꯉꯥꯛꯇꯅꯦ ꯑꯗꯨꯗ ꯍꯥꯏꯗꯤ ꯉꯥꯏꯍꯥꯛꯀꯤ ꯃꯥꯒꯤ ꯀꯩꯅꯣ ꯍꯥꯏꯗꯤ ꯋꯥꯈꯜ ꯊꯦꯟꯕꯒꯤ ꯇꯧꯅꯕ ꯃꯌꯥꯝꯁꯤꯅ ꯁꯣꯏꯍꯜꯂꯛꯏꯅꯦꯕ
ꯃꯥꯅꯦ ꯃꯥꯅꯦ ꯈꯪꯗꯦꯗ ꯇꯧꯔꯤꯖꯦ
ꯑꯩꯈꯣꯏꯒꯤꯗꯤ ꯉꯝꯅꯕ ꯍꯣꯠꯅꯒ꯭ꯔ ꯂꯣꯏꯔꯦ ꯑꯩꯈꯣꯏꯅ ꯍꯌꯦꯡ ꯉꯝ ꯀꯥꯟꯗ ꯃꯤ ꯃꯌꯥꯝ ꯑꯃ ꯑꯩꯈꯣꯏꯅ ꯆꯤꯡꯈꯠꯄꯤꯕ ꯉꯝꯕ ꯌꯥꯕ ꯑꯐꯕ ꯃꯤꯗꯨꯗꯤ ꯑꯩꯈꯣꯏꯅꯁꯨ ꯍꯥꯏꯗꯤ ꯃꯇꯦꯡ ꯄꯥꯡꯉꯒ ꯅꯠꯇ꯭ꯔꯥ ꯃꯥꯒꯤꯁꯨ ꯂꯝꯕꯤ ꯂꯥꯛꯅꯕ ꯂꯣꯏꯅ ꯁꯤꯟꯅꯕ ꯂꯣꯏꯅ ꯌꯥꯏ ꯍꯥꯏꯇꯥꯔꯦ
ꯑꯗꯨꯃꯥꯏꯅ ꯇꯧꯕꯤꯒꯗꯕꯅꯦ
ꯃꯥꯅꯦ ꯑꯩꯁꯨ ꯕꯤꯖꯤꯅꯦꯁ ꯃꯈꯟ ꯃꯈꯟ ꯇꯧꯔꯒ ꯑꯗꯨꯝ ꯂꯝꯕꯤ ꯃꯌꯥꯝ ꯆꯥꯎꯊꯣꯔꯛꯄ ꯌꯥꯔꯤꯑꯕ ꯍꯣꯏ ꯕꯤꯖꯤꯅꯦꯁ ꯄ꯭ꯂꯥꯟ ꯍꯥꯏ ꯇꯔꯦꯅꯦ ꯑꯅꯧ ꯑꯅꯧꯕ ꯃꯇꯝꯁꯤꯒ ꯆꯨꯅꯕ ꯍꯧꯖꯤꯛꯇꯤ ꯆꯥꯎꯈꯠꯂꯛ ꯄꯁꯤ ꯆꯥꯎꯈꯠꯂꯛꯄꯒꯤ ꯈꯣꯡꯖꯦꯜꯁꯤ ꯁꯨꯝ ꯌꯥꯡꯈꯠꯂꯛꯄꯅꯤꯅ ꯑꯗꯨ ꯂꯣꯏꯅ ꯄ꯭ꯔꯤꯊꯤꯕꯤꯒꯤ ꯇꯧꯔꯤꯕ ꯖꯒꯥ ꯄ꯭ꯔꯤꯊꯤꯕꯤꯁꯤꯗ ꯊꯣꯛꯏꯕ ꯃꯈꯩꯁꯦ ꯂꯣꯏꯅ ꯈꯨꯕꯥꯛ ꯑꯃꯗ ꯎꯔꯛꯑꯕꯅꯤꯅ ꯑꯩꯈꯣꯏꯅ ꯀꯔꯤ ꯀꯔꯤ ꯇꯧꯕ ꯌꯥꯏ ꯍꯥꯏꯕꯗꯨ ꯈꯟꯅ ꯋꯥꯈꯜ ꯍꯧꯖꯤꯛꯇꯤ ꯌꯥꯝ ꯊꯣꯛꯑꯅꯤꯕ
ꯎꯝ ꯀꯩꯀꯩ ꯄ꯭ꯂꯥꯟꯗꯤ ꯂꯩꯔꯤꯒꯦ ꯃꯈꯟ ꯃꯈꯟ ꯀꯃꯥꯏ ꯀꯃꯥꯏꯅ ꯍꯧꯖꯤꯛ ꯇꯧꯕ ꯌꯥꯕ ꯑꯗꯒꯤ ꯑ ꯑꯩꯈꯣꯏꯅ ꯇꯧꯒꯦ ꯈꯟꯕ ꯑꯗꯒꯤ ꯃꯤ ꯃꯌꯥꯝꯒꯤ ꯃꯇꯦꯡ ꯄꯥꯡꯕ ꯑꯣꯏꯔꯣ
ꯎꯝ
ꯀꯔꯤ ꯂꯝꯕꯤꯗ
ꯈꯪꯗꯦ ꯑꯩꯅ ꯁꯨꯝ ꯍꯥꯏꯗꯤ ꯑꯩꯅ